ꯍꯜꯂꯣ
ꯎꯝ ꯒꯨꯠ ꯃꯣꯔꯅꯤꯡ
ꯒꯨꯗ ꯃꯣꯔꯅꯤꯡ ꯉꯁꯤ ꯀꯥꯏ ꯆꯠꯇꯧ ꯂꯩꯒꯦ
ꯉꯁꯤꯒꯤ ꯉꯁꯤ ꯆꯠꯀꯗꯧꯕꯁꯦ ꯀꯩꯁꯨ ꯊꯣꯏꯗꯣꯛꯄꯗꯤ ꯂꯩꯇꯦ ꯑꯩꯁꯦ ꯎꯝ ꯁꯤ ꯊꯕꯛ ꯊꯕꯛ ꯂꯩ ꯌꯨꯝꯗ ꯃꯪꯒꯟ ꯇꯥꯎꯒꯦꯅ ꯑꯩꯁꯦ ꯉꯔꯥꯡ ꯇꯤꯡꯉꯝꯕꯅꯦ ꯎꯝ ꯑꯩꯅ ꯗꯨꯀꯥꯟ ꯈꯔ ꯑꯆꯥꯄꯣꯠ ꯀꯩꯀꯥ ꯄꯤꯕꯗꯣ ꯑꯗꯨꯒꯤ ꯑꯆꯥꯄꯣꯠꯇꯨ ꯃꯣꯏ ꯉꯔꯥꯡ ꯅꯨꯡꯗꯥꯡꯁꯦ ꯑꯩꯉꯣꯟꯗ ꯐꯣꯟ ꯇꯧꯔꯒ ꯍꯥꯏꯔꯛꯑꯦꯕꯀꯣ ꯃꯪꯒꯟ ꯈꯔ ꯄꯤꯕꯤꯌꯨ ꯑꯇꯥꯎꯕ ꯂꯩꯕ꯭ꯔꯥꯅ ꯑꯩꯅ ꯉꯥꯁ- ꯉ- ꯉꯔꯥꯡꯗꯤ ꯂꯩꯇ꯭ꯔꯦ ꯉꯁꯤ ꯁꯣꯏ ꯁꯣꯏꯗꯅ ꯑꯩ ꯇꯥꯎꯔꯒ ꯊꯤꯂꯛꯑꯒꯦꯅ ꯑꯗꯨꯃꯥꯏꯅ ꯍꯥꯏꯈꯤꯕꯅꯦ ꯑꯗꯨꯒꯤ ꯇꯤꯡꯉꯒ ꯊꯝꯃꯤ ꯁꯤ ꯃꯉꯥꯏꯔꯦ ꯑꯗꯨꯒ ꯑꯩꯈꯣꯏ ꯗꯥꯗꯤ ꯑꯆꯥꯄꯣꯠ ꯑꯇꯩ ꯑꯇꯩ ꯍꯧꯕꯅꯦ ꯑꯗꯨꯒ ꯑꯗꯨꯗ ꯇꯧꯗꯧ ꯝꯉꯥꯏꯔꯦ ꯊꯕꯛ ꯑꯇꯩ ꯆꯠꯊꯣꯛꯅꯤꯡꯉꯥꯏꯗꯤ ꯀꯩꯁꯨ ꯂꯩꯇꯦꯗ
ꯑꯗꯨꯗꯤ ꯁꯨꯃꯥꯏꯅ ꯇꯧꯔꯁꯦ ꯑꯩ ꯀ꯭ꯂꯥꯁ ꯌꯥꯎꯕ ꯆꯠꯀꯅꯤꯕꯀꯣ ꯑꯗꯨ ꯍꯜꯂꯛꯄꯒ ꯀꯩꯅꯣ ꯇꯧꯔꯁꯦ ꯑ ꯅꯣꯏꯗ ꯆꯪꯉꯛꯑꯒꯦ ꯑꯗꯨꯒ ꯑꯩꯅ ꯍꯥꯏꯕ ꯊꯕꯛ ꯑꯃꯗꯣ ꯆꯠꯂꯨꯔꯁꯦ
ꯍꯣꯏ ꯌꯥꯏ ꯑꯗꯨꯁꯨ
ꯐꯤꯔꯣꯜ ꯈꯔ ꯌꯦꯡꯉꯛꯁꯦ ꯑꯗꯨꯒ ꯑꯃꯨꯛ ꯍꯜꯂꯛꯄꯗꯁꯨ ꯕꯖꯥꯔ ꯆꯪꯉꯛꯑꯀꯥꯟꯗ
ꯌꯥꯏ ꯅꯪꯗꯤ ꯇꯨꯝ ꯍꯧꯒꯠꯇ꯭ꯔꯤꯕ ꯃꯥꯜꯂꯤꯗ
ꯁ ꯃꯤꯀꯞꯊꯣꯛꯄꯗꯤ ꯉꯥꯏꯍꯥꯛ ꯑꯣꯏꯔꯦ ꯍꯧꯒꯠꯂꯗꯣꯏꯅꯦ ꯅꯣꯡ ꯃꯪꯕ꯭ꯔꯣ ꯍꯧꯖꯤꯛ ꯅꯣꯡ ꯃꯪꯕ ꯃꯥꯜꯂꯦ ꯅꯠꯇꯦ ꯈꯔ ꯃꯪꯕ ꯃꯥꯜꯂꯦ
ꯑꯝ ꯅꯣꯡꯉꯥꯜꯂꯝ ꯅꯣꯡꯂꯞ ꯅꯣꯡꯂꯞ ꯉꯥꯏꯗ ꯑꯣꯏꯕꯒꯤꯅꯦ
ꯎꯝ
ꯑꯩꯈꯣꯏꯁꯦ ꯑꯌꯥꯝꯕ ꯍꯧꯒꯠꯅꯗ꯭ꯔꯤꯗ ꯉꯁꯤꯗꯤ ꯊꯕꯛꯁꯦ ꯋꯥꯅ ꯋꯥꯅ ꯂꯣꯏ ꯁꯨꯕꯅꯤꯅ ꯉꯟꯅ ꯍꯧꯒꯠꯄ ꯉꯝꯗ꯭ꯔꯦ ꯑꯌꯥꯝꯕꯅ ꯑꯩꯈꯣꯏ ꯆꯦꯗꯪꯅꯦ ꯈꯔ ꯉꯜꯂꯤꯁꯦ ꯃꯥꯗꯤ ꯑꯌꯨꯛ ꯉꯟꯇ ꯗꯨꯀꯥꯟ ꯊꯣꯛꯑꯦꯕꯀꯣ ꯑꯗꯨꯒꯤ ꯃꯥꯅ ꯈꯔ ꯉꯜꯂꯦ ꯑꯗꯒꯤ ꯑꯩꯈꯣꯏꯗꯗꯥ ꯑꯅꯤ ꯑꯃ ꯉꯜꯂꯦ ꯑꯩꯈꯣꯏ ꯑꯅꯤ ꯑꯍꯨꯝ ꯑꯃꯗꯤ ꯈꯔ ꯊꯦꯡꯉꯦ
ꯎꯝ ꯑꯩꯈꯣꯏ ꯌꯨꯝꯒꯤ ꯈ꯭ꯋꯥꯏ ꯉꯟꯕꯅ ꯑꯩꯈꯣꯏ ꯏꯃꯥꯅ ꯉꯟꯕ ꯄꯨꯡ ꯃꯔꯤ ꯃꯈꯥꯏ ꯇꯥꯅꯤꯡ ꯇꯃꯥꯡ ꯁ꯭ꯋꯥꯏ ꯑꯗꯨꯝ ꯍꯧꯒꯠꯂꯦ ꯃꯥꯗꯤ ꯅꯨꯡꯇꯤꯒꯤ
ꯎꯝ ꯏꯆꯦꯒ ꯑꯩꯈꯣꯏ ꯆꯦꯒ ꯃꯥꯟꯅꯩ
ꯎꯝ
ꯏꯃꯥꯥꯁꯨ ꯌꯥꯝ ꯁꯥꯡꯅ ꯑꯗꯨꯝ ꯆꯠꯄꯗꯤ ꯉꯝꯃꯝꯃꯣꯏꯗ
ꯑꯁ ꯉꯝꯗ꯭ꯔꯦꯗ ꯍꯧꯖꯤꯛ ꯍꯧꯖꯤꯛ ꯑꯥ ꯁꯨꯝ ꯆꯠꯂꯛꯄꯒꯤ ꯍꯥꯏꯒꯗ꯭ꯔꯥ ꯈꯋ꯭ꯥꯡꯒꯤ ꯄ꯭ꯔꯣꯕ꯭ꯂꯦꯝꯗꯤ ꯂꯩꯌꯦꯕꯀꯣ
ꯑꯗꯨ ꯕꯦꯜꯒꯨꯝꯕ ꯑꯃ ꯐꯥꯔꯒ ꯆꯠꯍꯜꯂꯣ
ꯐꯥꯔꯤꯅꯦ ꯑꯗꯨꯒ ꯀꯩꯅꯣ ꯇꯧꯋꯦ ꯎꯝ ꯑꯗꯨꯁꯨ ꯆꯠꯂꯦ ꯑꯗꯨꯒ ꯃꯤꯗꯤ ꯆꯠꯄꯒꯤ ꯆꯥꯡ ꯋꯥꯠꯄ ꯍꯥꯏꯕ ꯑꯃ ꯂꯩꯔꯝꯒꯅꯤꯀꯣ ꯑꯍꯜ ꯁꯨꯝ ꯑꯣꯏꯔꯛꯄꯗ ꯍꯥꯏꯕꯗꯤ ꯄꯅ ꯆꯠꯀꯟꯗꯕ ꯀꯥꯡꯕꯨ ꯑꯈꯣꯏ ꯃꯥꯒꯤꯁꯤꯅ ꯆꯠꯄꯒꯤ ꯆꯥꯡꯁꯤꯗꯤ ꯍꯦꯜꯂꯝꯗꯣꯏꯅꯤ ꯑꯗꯨꯝ ꯆꯠꯂꯛꯑꯝꯅꯤꯅ ꯑ
ꯑꯗꯩ ꯃꯥꯅ ꯌꯥꯝ ꯅꯍꯥ ꯑꯣꯏꯗꯅ ꯁꯥꯏꯀꯜ ꯑꯃ ꯇꯣꯡꯉꯒ ꯆꯠꯄ ꯑꯣꯏꯇꯥꯔꯗꯤ ꯈꯔꯁꯨ ꯋꯥꯕ ꯐꯥꯗꯧꯕ ꯑꯗꯨ ꯈꯣꯡꯅ ꯆꯞꯄꯒꯤ ꯐꯕꯁꯨ ꯌꯥꯝ ꯂꯩ ꯑꯗꯨꯕꯨꯗꯤ
ꯎꯝ ꯈꯣꯡꯅ ꯆꯠꯄꯒꯤ ꯆꯥꯡꯗꯤ ꯍꯦꯜꯂꯦ ꯑꯗꯨꯗ ꯑꯗꯨꯅ ꯁꯥꯏꯀꯜ ꯑꯃ ꯌꯦꯡꯕꯤꯔꯒꯦ ꯑꯗꯨꯗ ꯁꯥꯏꯀꯜꯗꯨꯅ ꯁꯨꯝ ꯉꯥꯛꯑꯒ ꯆꯩꯁꯨ ꯑꯣꯏꯔꯁꯨ ꯌꯥꯔ ꯑꯦ ꯑꯗꯨꯗ ꯈꯥꯎꯒ ꯍꯥꯞꯆꯜꯂꯒ ꯍꯋꯥꯏꯒꯗꯣ ꯄꯨꯔꯒ ꯆꯠ ꯌꯥꯔꯦ ꯍꯥꯏꯕ ꯑꯩꯅ
ꯑꯗꯨ ꯃꯥ ꯊꯧꯕꯗ ꯁꯨꯝ ꯃꯣꯢ ꯍꯩꯇꯕꯔꯣꯕ ꯁꯥꯏꯀꯜ ꯊꯧꯕ ꯍꯩꯔꯁꯨ ꯍꯧꯖꯤꯛ ꯑꯍꯟ ꯑꯣꯏꯔꯕꯅꯤ ꯇꯜꯂꯅꯤꯅ
ꯍꯥꯏꯖꯦ
ꯑꯗꯣ ꯍꯧꯖꯤꯛꯁꯦ ꯃꯥꯅ ꯊꯧꯕ ꯉꯝꯗꯤ ꯉꯝꯕ꯭ꯔꯕ
ꯊꯧꯕ ꯉꯃ ꯉꯃꯝ ꯉꯝꯃꯒꯅꯤ ꯈꯪꯗꯦ ꯆꯞ ꯆꯥꯕꯤꯗꯨꯗꯤ ꯀꯨꯏꯅ ꯊꯧꯈꯤꯗ꯭ꯔꯕꯅꯤꯅ
ꯑꯗꯨꯅꯦ ꯍꯧꯖꯤꯛ ꯅꯍꯥꯁꯨ ꯑꯣꯏꯗ꯭ꯔꯕꯅꯤꯅꯀꯣ ꯊꯧꯅꯤꯡꯕꯁꯨ ꯐꯥꯎꯔꯝꯗꯧ ꯃꯥꯟꯗ꯭ꯔꯦ ꯑꯗꯨꯒꯤ ꯃꯊꯛꯇ ꯊꯧꯕꯁꯨ ꯀꯤꯁꯨ ꯀꯤꯔꯅꯦꯕ ꯄꯥꯡꯒꯜ ꯁꯣꯟꯖꯜꯂꯛꯑꯗꯤ ꯍꯛꯆꯥꯡꯁꯦ ꯀꯤꯗꯅ ꯏꯁꯥꯁꯦ ꯑꯗꯨꯅ ꯑꯗꯨꯅꯦ ꯀꯤꯔꯅꯦꯕ
ꯎꯝ
ꯁꯣꯔ ꯃꯄꯤ ꯆꯥꯎꯅ ꯆꯥꯎꯅ ꯍꯣꯜꯂꯦ
ꯎꯝ ꯖꯣꯅꯤꯁꯦ ꯄꯥꯎ ꯐꯥꯎꯅꯕ꯭ꯔꯥ
ꯖꯣꯅꯤꯁꯤ ꯅꯨꯃꯤꯠ ꯃꯉꯥ ꯇꯔꯨꯛꯅꯤ ꯁꯨꯔꯝꯃꯅꯤ ꯄꯥꯎ ꯐꯥꯎꯅꯗꯕ ꯉꯍꯥꯡꯒꯣꯏꯗꯤ ꯃꯥꯁꯦ ꯊꯕꯛ ꯍꯜꯂꯛꯄꯗ ꯍꯦꯛ ꯍꯦꯛ ꯑꯩꯉꯣꯟꯗ ꯐꯣꯟ ꯇꯧꯔꯛꯄꯅꯦ ꯍꯧꯖꯤꯛꯀꯥꯟꯁꯤ ꯃꯥꯅ ꯊꯕꯛꯁꯨ ꯆꯤꯟꯕ ꯃꯗꯩ ꯃꯣꯏꯁꯨ ꯃꯌꯨꯝ ꯁꯥꯕꯒꯤ ꯇꯧꯕ ꯈꯣꯠꯄ ꯇꯧꯕꯗꯨꯗ ꯃꯥꯁꯨ ꯌꯥꯝ ꯌꯥꯝ ꯆꯤꯟꯕ ꯑꯣꯏꯕꯅꯦ ꯑꯗꯨꯗꯨꯅ ꯀꯨꯏꯔꯦ ꯄꯥꯎ ꯏꯊꯨꯡꯅꯨꯉꯥꯏ ꯐꯥꯎꯅꯗꯕ ꯃꯔꯛ ꯃꯔꯛꯇ ꯑꯃꯨꯛ ꯑꯃꯨꯛ ꯗꯔꯀꯥꯔ ꯂꯩꯀꯥꯟꯗ ꯐꯣꯟ ꯇꯧꯅꯕ ꯅꯠꯇꯅ ꯎꯅꯗꯅ ꯈꯣꯠꯅꯗꯅ ꯆꯠꯄ ꯈꯣꯏꯕ ꯑꯝꯛꯇ ꯆꯠꯃꯤꯟꯅꯗ꯭ꯔꯦꯗ ꯁꯥꯕ ꯍꯧꯎꯔꯗꯤ ꯃꯣꯏꯗꯤ ꯂꯣꯏꯕꯨ ꯂꯣꯏꯗꯣꯔꯕꯅꯤ ꯇꯥꯏꯜꯁ ꯀꯩꯀꯥꯒ ꯅꯞ ꯇꯧꯕꯒ
ꯑꯣ
ꯗ ꯉꯥꯏꯔꯕꯅꯦ
ꯀꯩꯅꯣꯔꯣ ꯑ ꯌꯣꯠ ꯀꯤꯋꯥ ꯆꯦꯛ ꯀꯤꯔꯥ
ꯆꯦꯛꯀꯤꯅꯦ ꯑꯩꯈꯣꯏꯒꯤ ꯌꯨꯝ ꯁꯥꯕ ꯍꯧꯔꯛ ꯑꯗꯣ ꯑꯗꯨꯒꯤ ꯃꯇꯨꯡ ꯊꯥ ꯑꯍꯨꯝꯃꯨꯛ ꯂꯩꯔꯀꯥꯟꯗ ꯃꯣꯏ ꯑꯗꯨꯝ ꯁꯥꯈ꯭ꯔꯕꯅꯦꯕ ꯑꯗꯨ ꯃꯥꯒꯤꯅ ꯑꯃꯨꯛ ꯄꯩꯁꯥ ꯅꯨꯡꯁꯥꯗꯣ ꯃꯔꯥꯡ ꯀꯥꯏꯅ ꯇꯧꯔꯀꯥꯟꯗ ꯑꯗꯨꯝ ꯖꯔ ꯖꯔ ꯖꯔ ꯑꯗꯨꯝ ꯁꯥꯒꯠꯈ꯭ꯔꯦꯕ ꯗꯥꯎꯁꯨ ꯗꯨꯝ ꯁꯥꯠ ꯍꯥꯢꯕ ꯂꯣꯏꯈ꯭ꯔꯕꯅꯦ ꯃꯣꯏꯒꯤ ꯀꯨꯏꯔꯕꯅꯤ ꯃꯣꯏ ꯑꯅꯤ ꯈꯛꯇꯅꯤꯗ ꯅꯨꯄꯥ ꯃꯣꯏ ꯃꯣꯏ ꯗꯗꯥꯥꯒ ꯃꯥꯒ
ꯑꯣ ꯃꯣꯏꯗ ꯗꯨ ꯃꯌꯨꯝ ꯄꯥꯂꯣ ꯄꯥꯟꯗ꯭ꯔꯤꯕꯣ
ꯄꯥꯜꯂꯦ ꯃꯆꯥ ꯑꯅꯤ ꯂꯩꯔꯦ ꯅꯤꯉꯣꯜ ꯃꯇ ꯑꯅꯤ ꯄꯣꯛꯉꯦ ꯑꯗꯨꯁꯨ ꯄꯤꯕꯥ ꯌꯥꯎꯗꯕ ꯃꯣꯏꯗ ꯍꯣꯏꯁꯨ ꯑꯉꯥꯡꯅꯤꯗ ꯑꯩꯈꯣꯏ ꯃꯈꯥꯅꯤꯗ
ꯍꯣꯏ ꯌꯨꯝꯗ ꯑꯉꯟꯅ ꯌꯨꯝ ꯄꯥꯟꯕ
ꯌꯥꯝ ꯉꯟꯅ ꯄꯥꯟꯕꯗ ꯍꯥꯢ ꯍꯥꯏꯕꯗꯤ ꯌꯥꯗ꯭ꯔꯦ ꯃꯆꯥꯗꯨ ꯆꯥꯍꯤ ꯑꯍꯟꯗꯨ ꯆꯍꯤ ꯆꯍꯤ ꯇꯔꯦꯠꯃꯨꯛ ꯁꯨꯔꯝꯃꯗ꯭ꯔꯥ ꯃꯥꯏꯅ ꯁꯨꯔꯝꯃꯅꯤ ꯇꯔꯦꯠ ꯅꯤꯄꯥꯟꯃꯨꯛ ꯁꯨꯔꯝꯃꯗ꯭ꯔꯥ ꯇꯔꯥ ꯃꯌꯥ ꯈꯪꯗꯦ ꯇꯔꯦꯠ ꯅꯤꯄꯥꯥꯟ ꯃꯥꯏꯅꯗꯤ ꯂꯩꯔꯝꯗꯧ ꯃꯥꯂꯦ ꯇꯔꯥꯗꯨ ꯌꯧꯐꯥꯠꯇ꯭ꯔꯁꯨ ꯇꯨ ꯊꯥꯎꯖꯟ ꯀꯌꯥꯗ ꯀꯩꯅꯣ ꯇꯧꯒꯤꯕꯅꯣ ꯀꯥꯎꯔꯦ ꯑꯩꯈꯣꯏ ꯃꯥꯍꯣꯏ ꯂꯩꯔꯤꯉꯩꯗ ꯍꯣꯡꯕꯅꯦ ꯑꯩꯈꯣꯏ ꯃꯍꯣꯏꯒ ꯆꯠꯂꯦꯕ ꯂꯨꯍꯣꯡꯕꯗꯣ
ꯃꯥꯁꯨ ꯖꯣꯅꯤ ꯁꯟꯗꯦ ꯅꯠꯇꯗꯤ ꯁꯪꯉꯝꯣꯏꯅꯤ ꯑꯗꯨꯝ ꯊꯕꯛ ꯆꯠꯄꯅꯤꯅ
ꯎꯝ ꯃꯥꯅ ꯁꯥꯟꯗꯦ ꯅꯠꯇꯗꯤ ꯁꯥꯡꯗꯤꯌꯦ ꯑꯗꯣ ꯁꯟꯗꯦꯗꯨꯐꯥꯎꯗ ꯁꯪꯗꯕ ꯑꯗꯨꯝ ꯌꯥꯎꯋꯤ ꯑꯗꯨꯅꯦ ꯏꯄꯥꯅꯤꯁꯨ ꯎꯅꯗꯕ ꯌꯥꯝ ꯀꯨꯏꯔꯕꯅꯤ ꯇꯧꯔꯤꯁꯦ
ꯎꯝ
ꯎꯝꯍꯝ
ꯑꯩꯈꯣꯏꯒꯤ ꯀꯩꯅꯣꯃ ꯏꯌꯥꯝꯕꯒꯤ ꯑꯩꯈꯣꯏ ꯀꯀꯥꯒꯤ ꯃꯆꯥꯅꯨꯄꯥ ꯑꯃ ꯐꯣꯟ ꯇꯧꯁꯜꯂꯦ ꯃꯥꯗꯤ ꯈꯪꯗꯝꯅꯤꯅ ꯑꯗꯨꯝ ꯇꯧꯔꯛꯇꯣꯏꯅꯤ
ꯎ ꯉꯩꯍꯥꯛꯂꯩꯔꯒ ꯄꯥꯏꯕꯤꯌꯨ ꯏꯕꯥꯅꯤ ꯋꯥꯔꯤ ꯁꯥꯟꯅ ꯂꯣꯏꯔꯀꯥꯟꯗ
ꯎꯝ ꯍꯋꯥꯏꯒꯤ ꯍꯋꯥꯏꯖꯥꯔꯒꯤ ꯍꯪꯉꯛꯇꯣꯏ ꯑꯣꯏꯔꯝꯒꯅꯤ ꯍꯋꯥꯏ ꯀꯥꯏꯕ꯭ꯔꯥ ꯀꯥꯏꯗꯕ꯭ꯔꯥ ꯀꯥꯏꯔꯒꯗꯤ ꯈꯥꯛꯎ ꯍꯥꯏꯌꯨꯒꯥꯏ ꯍꯪꯉꯛꯇꯣꯏ ꯑꯣꯔꯒꯅꯤ
ꯑꯣꯏꯔꯝꯗꯣꯏꯅꯤ ꯉꯟꯅ ꯇꯧꯔꯛꯄꯅꯤꯅ ꯍꯋꯥꯏꯖꯥꯔ ꯆꯥꯗ ꯀꯨꯏꯔꯦꯗ ꯈ ꯑꯈꯣꯏꯒꯤꯁꯨ ꯁꯤꯒꯤ ꯎꯝ ꯑ ꯊꯣꯒꯥꯝ ꯂꯩꯀꯥꯏ ꯈ꯭ꯋꯥꯏꯗꯒꯤ ꯑꯍꯟ ꯑꯃꯅ ꯌꯥꯝ ꯀꯟꯅ ꯑꯍꯟꯗꯤ ꯑꯣꯏꯗꯦ ꯃꯥꯗꯤ
ꯎꯝ
ꯃꯥꯅ ꯍꯦꯛ ꯍꯦꯛ ꯀꯩꯅꯣ ꯇꯧꯕ ꯂꯥꯛꯑꯦ ꯑꯈꯣꯏ ꯗꯥꯁꯨ ꯍꯋꯥꯏꯖꯥꯔ ꯌꯥꯝ ꯆꯥꯒꯜꯂꯦꯕ ꯑꯩꯈꯣꯏ ꯏꯃꯨꯡꯗ
ꯎꯝ ꯅꯣꯏ ꯗꯥꯁꯤ ꯗꯥꯇꯨꯝꯒ ꯂꯩꯃꯤꯟꯅꯕ ꯨꯇ꯭ꯔꯥ
ꯑꯧ ꯗꯥ ꯀꯜꯂꯨꯁꯦ ꯃꯥꯁꯦ ꯍꯋꯥꯏꯖꯥꯔꯁꯦ ꯌꯥꯝ ꯆꯥꯒꯜꯂꯦꯕ ꯃꯥ ꯍꯋꯥꯏꯖꯥꯔ ꯑꯗꯨꯎ ꯂꯧꯍꯧꯗꯣꯏꯅꯦ ꯃꯥꯅ ꯑꯩꯅꯅꯦ ꯆꯥꯁꯨ ꯆꯥꯗꯦ ꯍꯦꯛꯇ ꯃꯥꯡꯍꯜꯂꯦ ꯃꯥꯡꯍꯜꯂꯦꯅ ꯑꯩꯅꯅꯦ ꯑꯃꯨꯃꯨꯛ ꯁꯥꯎꯗꯣꯏꯅꯦꯕ ꯒ꯭ꯌꯥꯁ ꯃꯈꯥꯁꯤꯗ ꯀꯪꯉ ꯀꯪꯉ ꯍꯦꯛꯇ ꯂꯩꯕ
ꯍꯥꯏꯗꯤ ꯆꯣꯠꯂꯤꯉꯩꯗ ꯐ꯭ꯔꯦꯁ ꯑꯣꯏꯔꯤꯉꯩꯗꯣ ꯐ꯭ꯔꯦꯁ ꯑꯣꯏꯔꯤꯉꯩꯗꯅꯦ ꯑꯗꯨꯝ ꯆꯥꯅꯤꯡꯉꯦ ꯑꯗꯨꯁꯨ ꯎ ꯃꯨꯔꯣꯛꯀ ꯃꯦꯠꯂꯒ ꯑꯗꯨꯒ ꯍꯥꯏꯐꯦꯠ ꯒ꯭ꯌꯥꯁ ꯃꯈꯥꯗ ꯊꯝꯕ ꯈꯣꯠꯄ ꯑꯗꯒꯤ ꯅꯨꯡꯁꯥꯗ ꯐꯣꯗꯣꯛꯄꯁꯤꯁꯨ ꯃꯥꯒꯤ ꯈꯤꯇꯪ ꯀꯨꯏꯔꯛꯄꯒꯤ ꯃꯅꯝ ꯑꯃ ꯈꯤꯇꯪ ꯂꯥꯛꯏꯗꯅ
ꯃꯥꯅꯦ ꯑꯩꯁꯨ ꯐ꯭ꯔꯦꯁ ꯑꯣꯏꯅ ꯆꯥꯅꯤꯡꯉꯦ ꯑꯩꯈꯣꯏꯒꯤ ꯇꯒꯠ ꯇꯒꯠ ꯇꯦꯛꯏꯉꯩꯗꯣ ꯑꯗꯨꯅ ꯍꯥꯎꯋꯦꯕ ꯎꯝ ꯑꯩꯈꯣꯏꯒꯤ ꯑꯩꯗꯤ ꯃꯣꯔꯣꯛ ꯌꯥꯝ ꯀꯟ ꯁꯥꯕꯗꯤ ꯆꯥꯕ ꯉꯝꯗꯦꯗꯅ ꯑꯗꯨꯅꯅꯦ ꯎ ꯃꯨꯔꯣꯛ ꯎꯃꯣꯔꯣꯛ ꯑꯣꯏꯇꯥꯔꯁꯨ ꯑꯩꯈꯣꯏꯒꯤ ꯈꯤꯇꯪ ꯃꯅꯝꯒꯤ ꯑꯣꯏꯅ ꯈꯤꯇꯪ ꯂꯧꯕꯗꯣ ꯑꯗꯨꯃꯥꯏ ꯇꯧꯔꯀꯥꯟꯗ ꯃꯥꯒꯤ ꯔꯣꯁꯇꯨꯗ ꯑꯗꯨꯝ ꯆꯥꯕ ꯌꯥꯝ ꯀꯟꯅ ꯆꯥꯕꯗꯤ ꯉꯝꯗꯦꯗ
ꯁꯦ ꯁꯥꯔꯤꯒꯩꯁꯨ ꯍꯥꯎꯖꯕ ꯑꯗꯨꯒ ꯌꯥꯝ ꯆꯥꯃꯟꯗꯅꯁꯨ ꯑꯁ ꯍꯛ ꯍꯛꯆꯥꯡꯗꯤ ꯁꯣꯛꯇꯣꯏꯄꯣꯠꯅꯤꯗ ꯃꯣꯔꯣꯛ ꯆꯥꯕ ꯍꯦꯟꯃꯟꯗꯅ
ꯆꯥꯏꯑꯦ ꯅꯪꯗꯤ ꯃꯣꯔꯣꯛ ꯌꯥꯝꯅ ꯑꯩ ꯅꯣꯡꯃ ꯅꯪꯒ ꯏꯕꯥꯅꯤ ꯑꯩꯒꯤ ꯍꯣꯁꯄꯤꯇꯥꯜꯗ ꯑꯅꯥꯕ ꯌꯦꯡ ꯆꯠꯂꯨꯕꯒꯤ ꯍꯜꯂꯛꯄꯗꯣ ꯑꯗ ꯑꯩꯅ ꯑꯩꯒꯤ ꯃꯣꯔꯣꯃꯦꯠꯄ ꯁꯔꯨꯛꯇꯣ ꯅꯪꯅ ꯆꯥꯔꯤꯕ ꯃꯌꯥꯝꯗꯣ ꯑꯩ ꯎꯕꯗ ꯏꯁꯥ ꯏꯇꯣꯝꯇ ꯀꯤꯖꯩ ꯅꯝꯗꯨ ꯍꯤꯛ ꯍꯥ
ꯆꯆꯥ ꯆꯥꯗꯕꯅꯗꯤ ꯐꯕꯖꯥꯠꯅꯤ ꯃꯃꯤꯡꯒꯤ ꯑꯣꯏꯅ ꯑꯃꯈꯛ ꯆꯥꯔꯒ ꯏꯟꯖꯥꯡꯗꯒ ꯊꯥꯛꯑꯀꯥꯟꯗ
ꯑꯗꯨꯅꯤ ꯃꯣꯔꯣꯛꯁꯦ ꯆꯥꯗꯕꯁꯨ ꯌꯥꯗꯦ ꯑꯗꯨꯒ ꯌꯥꯝ ꯀꯟꯅ ꯆꯥꯕꯁꯨ ꯀꯥꯟꯅꯗꯦꯗꯅ ꯌꯥꯝꯅ ꯍꯦꯟꯖꯟꯅ ꯆꯥꯕ ꯍꯥꯏꯕꯁꯤꯃꯛꯇꯕꯨ ꯈꯨꯗꯤꯡꯃꯛꯇ ꯑꯝꯇ ꯐꯠꯇꯦꯗ
ꯎꯝ ꯑꯁ ꯑꯩꯗꯤ ꯍꯧꯒꯠꯂꯒ ꯏꯔꯨꯖꯕ ꯂꯣꯏꯔꯀꯥꯟꯗ ꯀꯩꯅꯣ ꯇꯧꯔꯝꯗꯣꯏꯅꯤ ꯆꯥꯛ ꯊꯣꯡꯉꯝꯗꯣꯏꯅꯤ ꯍꯥꯟꯅ ꯀꯩ ꯑꯦꯟꯖꯥꯡ ꯊꯣꯡꯉꯝꯗꯣꯏꯅꯣ ꯈꯪꯗꯦ ꯉꯔꯥꯡꯗꯒꯤ ꯎꯔꯝꯕ ꯗ ꯎꯝ ꯎ ꯃꯥꯏꯔꯦꯟ ꯎꯔꯝꯃꯤ ꯈꯥꯃꯦꯟ ꯑꯁꯤꯟꯕ ꯎꯔꯝꯃꯤ ꯈꯣꯡꯗ꯭ꯔꯨꯝ ꯎꯔꯝꯃꯤ ꯑꯗꯨꯒ ꯀꯩꯀꯩ ꯑꯇꯩ ꯂꯩꯕꯅꯣ ꯈꯪꯗꯦ ꯇ ꯌꯥꯝ ꯁꯕ ꯍꯥꯏꯔꯒꯅ ꯍꯋꯥꯏ ꯊꯣꯡꯖꯟꯕ ꯑꯃ ꯇꯧꯗꯣꯏꯁꯦ
ꯑꯩꯗꯤ ꯃꯤꯅ ꯉꯥꯎꯋꯦ ꯍꯥꯏꯒꯗ꯭ꯔꯥ ꯈꯪꯗꯦ ꯑꯩꯗꯤ ꯍꯋꯥꯏ ꯊꯣꯡꯕꯗꯤ ꯌꯥꯝ ꯄꯥꯝꯃꯦ ꯑꯗꯩ ꯅꯒꯤ ꯃꯥꯏꯔꯦꯟ ꯍꯧꯖꯤꯛ ꯃꯥꯏꯔꯦꯟ ꯄꯜꯂꯛꯄꯗ ꯃꯥꯏꯔꯦꯟꯗꯨꯁꯨ ꯌꯥꯝ ꯆꯥꯅꯤꯡꯏꯤ ꯃꯥꯏꯔꯦꯟꯒ ꯃꯌꯥꯡꯇꯣꯟ ꯊꯥꯛ ꯑ ꯊꯣꯡꯕꯗ ꯑꯗꯨꯁꯨ ꯌꯥꯝ ꯍꯥꯎꯋꯦ ꯄꯥꯝꯃꯦ ꯑꯩꯅ ꯍꯧꯖꯤꯛ ꯌꯥꯝ ꯀꯟꯅ ꯆꯥꯅꯤꯡꯉꯤꯁꯦ ꯊꯔꯣꯏ ꯊꯣꯡꯕ
ꯎꯝ ꯑꯗꯒꯤ ꯃꯥꯏꯔꯦꯟꯗꯁꯨ ꯃꯀ꯭ꯔꯛ ꯃꯀ꯭ꯔꯛꯀ ꯂꯥꯎꯔꯒ ꯈꯥꯏꯗꯣꯔꯛꯄꯗ ꯑꯃ ꯀꯩꯅꯣꯗ ꯃꯆꯨꯒ ꯌꯥꯝ ꯐꯖꯅ ꯆꯔꯦꯠ ꯆꯔꯦꯠ ꯂꯥꯎꯕꯗꯣ
ꯎꯝ ꯎꯝ ꯎꯝ
ꯑ ꯅꯞ ꯅꯞ ꯂꯥꯎꯕꯗ ꯑꯗꯨꯝ ꯍꯥꯎꯕꯅꯦ
ꯎꯝ ꯃꯥꯏꯔꯦꯟ ꯃꯔꯨꯗꯨꯗ ꯑꯩ ꯃꯥꯏꯔꯦꯟ ꯃꯔꯨꯗꯨꯁꯨ ꯌꯥꯝ ꯆꯥꯅꯤꯡꯉꯤꯗꯤ ꯉꯧꯔꯛꯄ ꯀꯥꯟꯗꯅꯦ ꯃꯥ ꯆꯥꯕꯁꯨ ꯐꯁꯨ ꯌꯥꯝ ꯐꯩꯑꯕ ꯃꯥꯁꯦ ꯃꯤꯠ ꯀꯩꯀꯥꯗꯨꯁꯨ ꯌꯥꯝ ꯐꯩꯌꯦꯕꯀꯣ ꯑꯗꯨꯒ ꯆꯥꯁꯨ ꯆꯥꯅꯤꯡꯉꯤꯗꯤ ꯍꯧꯖꯤꯛꯀꯥꯟꯗꯤ ꯑꯗꯨꯒꯨꯝꯕꯗꯣ ꯑꯝ ꯇ ꯂꯧꯔꯒ ꯆꯥꯕ ꯈꯣꯠꯄꯁꯦ ꯀꯌꯥ ꯇꯧꯗ꯭ꯔꯦ ꯊꯥꯏꯅꯗꯤ ꯑꯩꯈꯣꯏ ꯃꯒ ꯂꯩꯔꯤꯉꯩ ꯃꯇꯝꯗꯗꯤ ꯃꯥꯏꯔꯦꯟ ꯀꯩꯀꯥ ꯊꯣꯡꯕꯨꯒꯤ ꯃꯔꯨꯒꯁꯦ ꯑꯗꯨꯝ ꯀꯪꯍꯜꯂꯒ ꯈꯣꯛꯑꯒ ꯍꯥꯏꯐꯦꯠ ꯀꯪꯍꯜꯂꯒ ꯅꯨꯡꯁꯥꯗ ꯍꯧꯗꯣꯛꯑꯒ ꯑꯗꯨꯝ ꯈꯥꯡꯗꯒ ꯇꯧꯔꯒ ꯉꯧꯔꯁꯨ ꯆꯥꯕꯗꯣ ꯍꯋꯥꯏ ꯆꯥꯗꯧꯅ ꯑꯗꯨꯝ ꯆꯥꯕꯗ ꯍꯥꯎꯋꯦꯕ ꯍꯣꯏ ꯅꯝꯃꯒ
ꯀꯤꯗꯤ ꯃꯩ ꯍꯊꯦꯟ ꯃꯔꯨ ꯑꯗꯒꯤ ꯃꯥꯏꯔꯦꯟ ꯃ ꯀꯕꯣꯊꯨꯒ ꯑꯩꯈꯣꯏꯒꯤ ꯈꯣꯡꯗ꯭ꯔꯣꯝ ꯃꯀꯨꯁꯨ ꯑꯗꯨꯝ ꯂꯣꯏ ꯀꯥꯡꯉꯧꯗ ꯁꯤꯖꯤꯟꯅꯕ ꯌꯥꯗꯥꯏꯅꯦ
ꯌꯥꯏ ꯈꯣꯡꯗ꯭ꯔꯝ ꯃꯀꯨ ꯑꯅꯧꯕꯗꯣ ꯀꯥꯡꯍꯧ ꯉꯧꯔꯁꯨ ꯍꯥꯎꯏ ꯑꯗꯨꯒ ꯑꯩꯈꯣꯏꯅꯅꯦ ꯕꯦꯁꯣꯟ ꯄꯥꯛꯅꯝ ꯇꯧꯕꯗꯣ ꯑꯗꯨꯗ ꯍꯥꯞꯄꯁꯨ ꯍꯥꯎꯏꯤ ꯑꯗꯨꯒꯅꯦ ꯕꯁꯣꯟ ꯄꯥꯛꯅꯝꯗ ꯅꯪ ꯆꯥꯔꯝꯒꯅꯤ ꯆꯥꯔꯝꯃꯣꯏꯗ꯭ꯔꯗꯤ ꯈꯪꯗꯦ ꯆꯤꯒꯣꯡ ꯂꯩꯩ ꯃꯔꯨꯗꯣ ꯍꯣꯏ ꯑꯁ ꯑꯗꯨꯗꯤ ꯌꯥꯝ ꯍꯥꯎꯖꯥꯅꯤ ꯕꯦꯁꯣꯟ ꯄꯥꯛꯅꯝ ꯇꯧꯔꯀꯥꯟ ꯆꯥꯕꯗ꯭ꯔꯥ
ꯁꯪꯡꯉꯤꯉꯩꯗꯁꯨ ꯑꯗꯨꯝ ꯍꯤꯡꯅ ꯆꯥꯕꯁꯨ ꯌꯥꯕꯅꯤꯗꯤ ꯈꯤꯇꯪ ꯂꯤꯔꯛ ꯇꯧꯔꯒ ꯀꯥꯡꯉꯧꯗ ꯍꯥꯞ ꯑꯗꯨꯒ ꯆꯥꯔꯁꯨ ꯌꯥꯕꯅꯤ ꯉꯧꯔꯒ
ꯌꯥꯏꯑꯦ ꯀꯥꯡꯉꯧ ꯆꯥꯕꯁꯨ ꯌꯥꯏ ꯑꯗꯒꯤ ꯑꯅꯧꯕꯗꯨꯅ ꯑꯩꯈꯣꯏꯒꯤ ꯑ ꯁꯤꯡꯖꯨ ꯁꯨꯔ ꯆꯥꯕꯗꯣ ꯑꯗꯨꯁꯨ ꯌꯥꯏ ꯑꯩꯈꯣꯏꯗ ꯊꯥꯏꯅ ꯌꯥꯝ ꯄꯥꯝꯕꯤ ꯌꯥꯝ ꯆꯥꯎꯕ ꯑꯃ ꯍꯧꯔꯝꯃꯦ ꯑꯩꯈꯣꯏꯆꯦ ꯍꯣꯏꯅ ꯑ ꯁ꯭ꯀꯨꯜ ꯇꯝꯂꯤꯉꯩ ꯃꯇꯝꯒꯤꯅꯤꯗ ꯑꯩꯈꯣꯏꯗꯤ ꯌꯥꯝ ꯄꯤꯛꯏꯗ ꯑꯗꯨ ꯨꯀꯥꯟꯗ ꯑꯗ ꯃꯣꯏ ꯃꯃꯥꯟꯅꯕꯤ ꯃꯌꯥꯝꯗꯣ ꯊꯥꯏꯅꯗꯤ ꯁ꯭ꯀꯨꯜ ꯍꯥꯞ ꯊꯥꯕꯗ ꯌꯨꯝꯗ ꯑꯗꯨꯝ ꯆꯠꯅꯩꯗꯅ ꯂꯩꯀꯥꯏꯒꯤ ꯁ꯭ꯀꯨꯜꯗ ꯇꯝꯅꯕꯅꯤꯅ ꯑꯗꯨꯅ ꯃꯣꯏꯅꯅꯦ ꯍꯜꯂꯛ ꯍꯜꯂꯛꯑꯒ ꯍꯥꯞ ꯊꯥꯕꯁꯤꯗ ꯑꯃꯨꯛ ꯃꯨꯛ ꯂꯥꯛꯑ ꯀꯥꯟꯁꯤꯗ ꯑꯩꯈꯣꯏ ꯁꯤꯒꯣꯡꯂꯩ ꯍꯦꯛ ꯍꯦꯛꯑꯒ ꯃꯣꯏꯅ ꯁꯤꯡꯖꯨ ꯁꯨꯔ ꯔꯥ ꯆꯥꯅꯩꯕ ꯑꯩꯈꯣꯏ ꯌꯥꯝ ꯑꯉꯥꯡ ꯑꯣꯏꯅ ꯈꯪꯕꯩ ꯋꯥꯅꯤꯗ ꯑꯗꯒꯤ ꯍꯩ ꯕꯣꯡ ꯑꯩꯈꯣꯏ ꯍꯩꯕꯣꯡ ꯄꯥꯝꯕꯤ ꯑꯆꯧꯕ ꯑꯃ ꯍꯧꯔꯝꯃꯦꯕ ꯄꯨꯈ꯭ꯔꯤ ꯃꯄꯥꯟꯗ
ꯎꯝ
ꯍꯦ ꯍꯦꯛꯑꯒ ꯃꯣꯏꯅ ꯁꯤꯡꯖꯨ ꯁꯨꯗꯣꯏꯅ ꯈꯣꯟꯅ ꯑꯩꯈꯣꯏ ꯌꯣꯠꯀꯤ ꯈꯣꯟ ꯑꯝ ꯂꯩꯌꯦꯕ ꯑꯗꯩꯗ ꯉꯥꯔꯤ ꯊꯨꯝ ꯃꯣꯔꯣꯛ ꯍꯥꯞꯄꯒꯅꯦ ꯆꯥꯟꯅꯗꯣꯏꯅꯦꯕ ꯃꯣꯏ ꯂꯩꯁꯥꯕꯤ ꯃꯆꯥ ꯃꯆꯥ ꯃꯌꯥꯝꯗꯣ ꯃꯇꯝꯗꯨꯒꯤ ꯑꯩꯈꯣꯏꯅ ꯑꯥꯉꯥꯡ ꯑꯣꯏꯔꯤꯉꯩ ꯍꯧꯖꯤꯛꯇꯤ ꯑꯝꯈꯣꯏ ꯑꯝꯇ ꯆꯥꯒꯤꯗ꯭ꯔꯦꯗ ꯍꯧꯁꯨ ꯍꯧꯗ꯭ꯔꯦ ꯑꯗꯨꯒ ꯆꯤꯒꯣꯡꯅꯩ ꯄꯥꯝꯕꯤ ꯑꯃ ꯇꯤ ꯍꯧꯔꯤ ꯍꯧꯖꯤꯛ ꯍꯧꯖꯤꯛ ꯑꯗꯨꯅ ꯈꯣꯏꯗꯁꯨꯅꯨ ꯍꯣꯏꯒꯤ ꯍꯦꯛ ꯃꯅꯤꯡꯗ
ꯁꯨꯃꯥꯏ ꯇꯧꯕꯅꯦ ꯑꯗꯣ ꯑꯩꯅ ꯉꯁꯥꯏ ꯑꯩꯈꯣꯏ ꯉꯁꯥꯏ ꯍꯥꯏꯅꯈꯤꯕꯗꯣ ꯉꯥꯏꯍꯥꯛꯀꯤ ꯃꯃꯥꯡꯗ ꯀꯩꯅꯣ ꯇꯧꯔꯒ ꯑꯩꯗꯨ ꯑꯝ ꯍꯧꯒꯠꯅꯕ ꯇꯧꯔꯒꯦ ꯑꯗꯨꯒ ꯁꯨꯝ ꯊꯕꯛ ꯂꯣꯏꯁꯜꯂꯝꯃꯒ ꯆꯥꯛ ꯏꯁꯤꯡ ꯊꯣꯡꯉꯝꯃꯒ ꯀ꯭ꯂꯥꯁ ꯌꯥꯎꯕ ꯑꯃꯨꯛ ꯆꯠꯂꯁꯦ ꯑꯗꯨꯒ ꯍꯜꯂꯛꯑꯀꯥꯟꯗ ꯑꯩꯅ ꯑꯥꯗ ꯆꯠꯁꯦꯅ ꯍꯥꯏꯕ ꯗꯣ ꯑꯗꯨꯗꯣ ꯑꯗꯨ ꯆꯠꯂꯁꯤ